ꯍꯜꯂꯣ
ꯂꯥꯛ ꯇꯥꯏ ꯇꯥꯏ
ꯀꯩꯗꯧꯔꯤꯅꯣ
ꯂꯥꯏꯔꯤꯛ ꯇꯥꯛꯏ ꯑꯉꯥꯡ ꯂꯥꯏꯔꯤꯛ ꯇꯥꯛꯏ ꯅꯣꯏ ꯅꯪꯗꯤ ꯀꯩꯗꯧꯔꯤꯒꯦ
ꯑꯁ ꯊꯥꯛ ꯊꯣꯡꯉꯝꯕꯅꯦꯗ
ꯍꯧ ꯈꯣꯏꯉ ꯅꯣꯏ ꯇꯧꯃꯦ
ꯇꯥꯌꯦ ꯃꯤ ꯑꯉꯥꯡ ꯑꯉꯥꯡꯁꯤꯡ ꯂꯩꯔꯤꯛ ꯇꯥꯛꯏꯔꯣ
ꯀꯁꯦ
ꯑꯥ ꯇꯕ꯭ꯔꯣ
ꯍꯜꯂꯣ
ꯑꯁ ꯍꯂꯣ ꯍꯜꯂꯣ
ꯍꯜꯂꯣ
ꯑꯣ ꯑꯣ ꯇꯥꯏ
ꯌꯥꯝ ꯆꯤꯟꯕ꯭ꯔꯣ
ꯆꯤꯟꯗꯦꯗ ꯉꯁꯤꯗꯤ ꯀꯗꯥꯏ ꯀꯗꯥꯏ ꯆꯠꯀꯦ ꯅꯨꯡꯊꯤꯟ
ꯂꯥꯡꯕꯁꯨ ꯇꯥꯗꯦ ꯑꯉꯥꯡ ꯂꯥꯏꯔꯤꯛ ꯇꯥꯛꯏ ꯅ ꯇꯨꯃꯤꯠ ꯇꯨꯃꯤꯟꯅ ꯄꯥꯅꯕ꯭ꯔꯕ ꯂꯥꯏꯔꯤꯛ ꯄꯥꯕꯁꯦ
ꯑꯩꯅ ꯑꯩꯅ ꯉꯥꯏꯈꯣ ꯄꯥꯈꯤꯒꯅꯨ ꯕ꯭ꯔꯦꯛ ꯕꯦꯛꯒ꯭ꯔꯥꯎꯟ ꯃꯈꯣꯟ ꯍꯧꯒꯅꯤ ꯍꯥꯏꯅ ꯄꯥꯍꯟꯗꯕꯅꯤꯗ
ꯑꯣ ꯑꯩꯗꯤ ꯑꯗꯨꯝ ꯂꯩꯔꯦꯗ ꯌꯨꯝ ꯊꯕꯥꯛ ꯆꯠꯇ꯭ꯔꯦꯗ ꯉꯁꯤꯗꯤ ꯑꯗꯨꯝ ꯐꯝꯃꯒ ꯂꯩꯔꯦꯗ ꯉꯁꯤꯗꯤ ꯀꯥꯡꯒꯤ ꯀꯥꯡꯒꯤ ꯁꯨꯇꯤ ꯊꯥꯕꯅꯤꯅꯀꯣ
ꯀꯥꯡꯒꯤ ꯁꯨꯇꯤꯗꯤ ꯅꯣꯡꯃ ꯈꯛꯇ ꯅꯠꯇ꯭ꯔꯣ
ꯑꯁ ꯃꯤ ꯀꯥꯡ ꯉꯔꯥꯡ ꯉꯔꯥꯡꯅ ꯍꯧꯔꯝꯃꯤ ꯅꯨꯃꯤꯠ ꯍꯞꯇꯥ ꯑꯃꯅꯦ ꯍꯥꯏꯗꯨꯗꯤ ꯆꯥꯛ ꯆꯥꯅꯕ ꯉꯁꯤꯅ ꯃꯨꯛ ꯀꯥꯡꯂꯦꯟ ꯑꯣꯏꯗꯣꯏꯕ ꯉꯁꯤꯒ ꯍꯌꯦꯡꯅ ꯑꯃꯨꯛ ꯀꯂꯦꯟ ꯑꯣꯏꯗꯨꯏꯕ ꯉꯔꯥꯡꯅ ꯀꯥꯡꯅꯤꯗꯅ
ꯍꯣꯏ
ꯉꯁꯤꯅ ꯑꯃꯨꯛ ꯀꯥꯡꯂꯦꯟ ꯍꯥꯏꯗꯤ ꯆꯥꯛꯀꯥꯎꯕ ꯍꯥꯏꯔꯁꯨ ꯑꯃꯨꯛ ꯐꯤꯛꯁ ꯂꯩꯇꯦꯗꯅ ꯉꯁꯤ ꯀꯧꯕꯥ ꯂꯩ ꯍꯌꯦꯡ ꯀꯧꯕ ꯂꯩ ꯑꯗꯨꯒꯨꯝꯕ ꯑꯗꯨꯒꯨꯝꯕ ꯇꯥꯏꯞꯅꯦ ꯑꯗ ꯐꯤꯛꯁ ꯍꯥꯏꯕꯨꯗꯤ ꯂꯩꯇꯦ ꯍꯣꯏ ꯃꯥꯒꯤ ꯃꯇꯝ ꯑꯃꯕꯨ ꯏ ꯂꯩꯕ ꯂꯩ ꯂꯣꯏ ꯗ ꯃꯤꯅ ꯁꯪ ꯁꯪꯗ꯭ꯔꯗꯤ ꯑꯗꯨꯝ ꯃꯇꯝ ꯈꯔ ꯄꯤꯕꯗꯣ ꯑꯗꯨꯒꯤ ꯇꯥꯏꯞꯅꯤꯗ
ꯎꯝ ꯑꯌꯥꯝꯕꯁꯦ ꯆꯤꯡꯃꯤꯔꯥ ꯅꯠꯇ꯭ꯔꯒ ꯀꯩꯅꯔꯥ
ꯀꯔꯤ ꯃꯥꯟꯒꯦ
ꯈꯪꯗꯦ ꯆꯤꯡꯃꯤꯁꯤꯡꯁꯦ ꯃꯔꯣꯟ ꯈꯣꯏꯕꯁꯨ ꯌꯥꯝ ꯍꯩꯌꯦꯕꯀꯣ ꯅꯧꯕ ꯍꯩꯌꯦꯕ ꯅꯧꯕ ꯑꯗꯨꯒꯤ ꯈꯪꯕ ꯉꯝꯗꯦ ꯑꯩꯅ ꯈꯟꯕꯗꯗꯤ ꯆꯤꯡ ꯃꯤ ꯑꯣꯏꯔꯝꯗꯧ ꯃꯥꯜꯂꯦ
ꯆꯤꯡꯃꯤꯅꯦ ꯀꯥꯏꯅꯣ
ꯑꯗꯨꯅꯦ
ꯅꯪꯖꯦ ꯆꯤꯡꯃꯤ ꯅꯠꯇꯕ꯭ꯔꯣ ꯍꯥꯏꯖꯦ
ꯃꯥꯅꯤꯅ
ꯑꯗꯨꯝ ꯋꯥꯔꯤ ꯁꯥꯟꯅꯕ ꯀꯥꯟꯗ ꯑꯗꯨꯝ ꯈꯪꯕꯨꯅꯦꯗ ꯅꯠꯗ꯭ꯔꯥ
ꯍꯣꯏ ꯑꯗꯨꯝ ꯍꯪꯕ ꯑꯗꯨꯝ ꯍꯪꯕꯅꯤꯗ
ꯎꯝ
ꯈꯪꯅꯤꯡꯕꯀꯣ ꯀꯥꯡꯒꯤ ꯃꯔꯝ ꯈꯤꯇꯪ ꯍꯦꯟꯖꯤꯟꯅ ꯈꯟ ꯈꯪꯕꯅꯤꯅ
ꯍꯣꯏꯅꯦ ꯑꯗꯨꯕꯨꯗꯤ ꯑꯗꯨꯝ ꯇꯤꯟꯅꯕꯅꯤꯅ ꯃꯩꯇꯩꯗꯨꯁꯨ ꯑꯗꯨꯝ ꯇꯤꯟꯅꯕꯅꯤꯅꯀꯣ ꯑꯗꯨꯝ ꯈꯥꯡꯕ ꯋꯥꯅꯤꯗ ꯑꯗꯨ ꯑꯗꯨꯝ ꯃꯔꯨꯞꯇꯤ ꯅꯥꯔꯗꯤ ꯑꯗꯨꯝ ꯈꯪꯕꯅꯦꯗ ꯑꯗꯨꯕꯨꯗꯤ ꯑꯗꯨꯒꯨꯝꯕ ꯈꯥꯡꯉꯒ ꯂꯣꯏꯅꯃꯛ ꯑꯗꯨ ꯑꯣꯏꯔꯝꯒꯅꯤ ꯍꯥꯏꯕ ꯂꯩꯇꯦꯗ
ꯎꯝ ꯎꯝ
ꯃꯥ ꯃꯥꯒꯤ ꯗ꯭ꯔꯃ ꯑꯗꯨꯝ ꯂꯩꯌꯦ ꯄꯣꯠꯅꯦꯕ ꯅꯠꯇ꯭ꯔꯣ
ꯍꯣꯏ ꯑꯩꯈꯣꯏꯁꯨ ꯏꯃꯥꯟꯅꯕꯤꯒ ꯌꯥꯝ ꯂꯩꯔꯝꯃꯗꯤꯀꯣ ꯀꯥꯕꯗꯤ ꯆꯠꯀꯗꯕ ꯌꯥꯝꯅ ꯆꯠꯅꯤꯡꯉꯦ
ꯃꯤ ꯀꯣꯏꯕ ꯆꯠꯄ ꯑꯗꯨꯝ ꯆꯠꯅꯩꯅꯤ ꯀꯩꯅꯣ ꯃꯤ ꯂꯩꯁꯕꯤꯁꯤꯡ ꯆꯥꯇ꯭ꯔꯥ ꯑꯗꯨ ꯃꯤ ꯀꯥꯡꯒꯤ ꯀ
ꯑꯗꯨ ꯑꯗꯨ ꯁ꯭ꯋꯥꯏꯗ ꯑꯗꯨꯒꯤ ꯑꯦꯔꯤꯌꯥꯗ ꯈꯪꯅꯕ ꯃꯤꯒ ꯂꯩꯇ꯭ꯔꯗꯤ ꯀꯃꯥꯏꯅ ꯆꯠꯇꯣꯔꯤꯒꯦ
ꯃꯤ ꯀꯥꯡꯒꯤ ꯃꯤ ꯒꯤꯞꯀ ꯄꯤꯅꯩꯗꯣ ꯎꯗ꯭ꯔꯣ ꯃꯤ ꯊꯥꯕꯜꯒꯤ ꯊꯥꯕꯜ ꯊꯥꯕꯜ ꯃꯉꯥꯒ ꯄꯤꯅꯩꯗꯨꯗꯤ ꯃꯤ ꯑꯩꯈꯣꯏꯗ ꯑꯩꯈꯣꯏ ꯀꯦꯝꯄꯥꯁꯇꯗꯤ ꯌꯥꯝ ꯄꯥꯜꯂꯦ ꯋꯥꯏꯠꯇ ꯃꯤ ꯃꯤꯗꯤ ꯁꯣꯝꯗ ꯂꯩꯁꯥꯕꯤꯗ ꯄꯤꯗꯕꯤꯗ ꯑꯉꯥꯡꯁꯤꯡꯗ ꯄꯤꯅꯅꯦ ꯍꯦꯛ ꯂꯣꯛꯑꯒ ꯍꯥꯏꯕꯗꯤ ꯃꯌꯨꯝ ꯃꯌꯨꯝ ꯍꯥꯏꯗꯤ ꯃꯆꯥꯅꯨꯄꯤꯒꯨꯝꯕꯗꯨꯗ ꯂꯣꯏ ꯄꯤꯅꯕꯅꯦꯕ ꯃꯃꯨꯡꯅꯀꯣ ꯑꯗꯣ ꯁꯤꯗ ꯂꯩꯃꯤꯟꯅꯕ ꯑꯩꯈꯣꯏ ꯏꯃꯥꯟꯅꯕꯗꯨꯁꯨ ꯑꯁ ꯌꯨꯝꯗ ꯂꯩꯗ꯭ꯔꯕꯅꯤꯅ ꯏꯆ ꯌꯨꯝꯗ ꯂꯩꯔꯝꯃꯗꯤ ꯏꯆꯟ ꯅꯨꯨꯄꯤꯗ ꯄꯤꯔꯗꯕꯅꯤ ꯌꯨꯝꯗ ꯂꯩꯗ꯭ꯔꯕꯅꯤꯅ ꯑꯁ ꯁꯤꯗ ꯂꯩꯃꯤꯟꯅꯕ ꯑꯉꯥꯡ ꯅꯦꯄꯥꯂꯤ ꯑꯃ ꯂꯩꯌꯦꯕ ꯑꯁ ꯃꯉꯣꯟꯗ ꯑꯣꯏꯅ ꯄꯤꯔꯒꯦ ꯀꯥꯏꯅ ꯍꯦꯛꯑꯒ ꯄꯤꯁꯤꯅꯕ ꯀꯥꯒꯤꯗꯨꯅ ꯑꯩꯗꯤ ꯄꯤꯗꯤ ꯄꯤꯔꯤꯗ ꯍꯣꯏ ꯆꯠꯅꯕꯤ ꯑꯩꯈꯣꯏꯒꯤ ꯆꯠꯅꯕꯤ ꯂꯩꯇꯕꯅꯤꯅꯀꯣ ꯃꯥꯟꯅꯗꯕꯅꯤꯅ ꯍꯣꯏ ꯍꯔꯥꯎ ꯀꯨꯝꯍꯩꯕꯨꯗꯤ ꯌꯥꯎꯗꯤ ꯌꯥꯎꯗꯕ ꯑꯗꯨ ꯑꯣꯏꯔꯁꯨ ꯃꯣꯏꯗꯅ ꯁꯨꯃꯥꯏꯅ ꯇꯧꯕ ꯈꯣꯠꯄꯗꯤ ꯂꯩꯇꯦ ꯑꯗꯨ
ꯎꯝ ꯎꯝ ꯑꯗꯨꯒꯤꯅꯤꯅꯦ ꯍꯧꯖꯤꯛꯀꯥꯟ ꯑꯁ ꯃꯤ ꯏꯟꯇꯔꯅꯦꯠꯇꯒ ꯌꯥꯝ ꯍꯥꯞꯄꯅꯦ ꯀꯩꯅꯣ ꯊꯝꯕꯥꯜꯁꯦ ꯃꯅꯥꯅ ꯌꯣꯝꯃꯒ ꯃꯌꯥꯝ ꯐꯅꯦꯛꯀ ꯁꯦꯠꯂꯒ ꯐꯣꯇꯣ ꯌꯥꯝ ꯀꯥꯞꯄꯅꯤꯅꯦ
ꯍꯧꯖꯤꯛꯇꯤ ꯃꯇꯥꯎꯗꯤ ꯂꯣꯏ ꯇꯝꯅꯤꯡꯉꯕꯅꯤꯅ ꯑꯩꯈꯣꯏ ꯇ꯭ꯔꯥꯏꯕꯦꯜꯁꯤꯡꯁꯨ ꯑꯗꯨꯝ
ꯇ꯭ꯔꯥꯏꯕꯦꯜꯅꯕꯨ ꯌꯥꯝꯃꯦ ꯑꯩꯅ ꯎꯕꯗꯣ ꯑꯩꯅ ꯑꯩꯅ ꯎꯕꯗ ꯑꯩꯅ ꯎꯕꯁꯤ ꯇ꯭ꯔꯦꯕꯦꯜꯅ ꯑꯌꯥꯝꯕꯅꯦ ꯑꯗꯨꯃꯥꯏꯅ ꯇꯧꯕ ꯄꯨꯖꯥ
ꯃꯤ ꯃꯤꯒꯤ ꯃꯇꯧ ꯇꯝꯅꯤꯡꯕ ꯍꯥꯏꯇꯥꯔꯦ ꯃꯣꯏ ꯃꯤꯅ ꯇꯧꯅꯤꯡꯕꯁꯦꯒ ꯑꯩꯈꯣꯏꯒꯤ ꯀꯩꯅꯣꯁꯨ ꯅꯠꯇꯕꯗꯨꯕꯨ ꯑꯩꯈꯣꯏꯒꯤ ꯀꯥꯁꯇꯝꯁꯨ ꯅꯠꯇꯕꯗꯨꯒ ꯑꯗꯨ ꯑꯗꯨꯕꯨꯗꯤ ꯆꯨꯝꯃꯤꯅ ꯃꯩꯇꯩꯁꯨ ꯀꯩꯅꯣꯒꯤ ꯑꯩꯈꯣꯏ ꯇ꯭ꯔꯥꯏꯕꯦꯜꯒꯤ ꯐꯤꯔꯣꯜꯒꯨꯝꯕ ꯁꯦꯠꯅꯤꯡꯕꯗꯣ ꯑꯗꯨꯒꯤ ꯇꯥꯏꯞꯅꯦꯗ ꯅꯠꯇ꯭ꯔꯣ
ꯑꯗꯨꯅꯦ ꯑꯗꯨꯅꯦ
ꯂꯩꯇꯕ ꯄꯣꯠꯁꯦ ꯂꯩꯇꯕ ꯄꯣꯠꯁꯦ ꯂꯩꯇꯕ ꯄꯣꯠꯁꯦ ꯑꯩꯈꯣꯏ ꯆꯥꯅꯤꯡꯕꯗꯣ ꯑꯗꯨꯒꯤ ꯇꯥꯏꯞꯅꯤꯗ ꯑꯗꯨꯝ ꯎ ꯂꯩꯔꯗꯤ ꯄꯥꯝꯗꯕꯗꯣ ꯑꯗꯨꯒꯤ ꯃꯑꯣꯡꯅꯦꯗꯥ ꯑꯗꯨꯝ ꯁꯦꯠꯂꯣ ꯍꯥꯏꯔꯗꯤ ꯑꯃꯨꯛ ꯁꯦꯠꯅꯤꯡꯉꯣꯏꯕ
ꯑꯉꯥꯡꯁꯦ ꯑꯩꯅ ꯂꯥꯏꯔꯤꯛ ꯄꯥꯒꯅꯨꯗꯤ ꯍꯥꯏꯗꯕꯅꯦ ꯑꯩꯅꯀꯣ ꯈꯤꯇꯪ ꯇꯞꯅ ꯄꯥꯎ ꯍꯥꯏꯕꯅꯦꯕ ꯏꯃꯥ ꯂꯥꯛꯑꯒ ꯏꯃꯥꯅ ꯀꯔꯤꯒꯤ ꯂꯥꯏꯔꯤꯛ ꯄꯥꯗꯕ꯭ꯔꯥ ꯍꯥꯏꯔꯒ ꯏꯆꯦꯅ ꯂꯥꯏꯔꯤꯛ ꯄꯥꯒꯅꯨ ꯍꯥꯏꯌꯦ ꯍꯥꯏꯌꯦ ꯏ ꯀꯥ ꯑꯗꯨꯔꯣ ꯁꯤ ꯑꯉꯥꯡꯁꯦ ꯍꯥꯏ ꯍꯥꯏ ꯋꯥꯊꯤ ꯆꯥꯔꯝꯃꯦ ꯑꯩ ꯍꯧꯖꯤꯛ
ꯅꯣꯏꯒꯤ ꯑꯉꯥꯡꯔꯣ
ꯎꯝ ꯢꯅꯥꯎꯕꯅꯦ
ꯎꯝ
ꯇꯨꯏꯁꯟ ꯂꯧꯍꯟꯗꯦ ꯑꯗꯨꯒꯤ ꯂꯥꯏꯔꯤꯛ ꯇꯥꯛꯏ
ꯍꯣꯏ ꯑꯩꯗꯤ ꯄꯨꯔ ꯅꯪꯅ ꯑꯉꯥꯡꯁꯤꯡꯁꯦ ꯈꯣꯝꯖꯤꯜꯂꯒ ꯇꯨꯏꯁꯟ ꯂꯧꯔꯤꯕ꯭ꯔꯥꯅ ꯈꯟꯕ ꯑꯩꯗꯤ
ꯑꯗꯨꯒꯤ ꯅꯠꯇꯦ ꯏꯅꯥꯎꯄꯥꯅꯦ ꯄꯣꯛꯃꯤꯟꯅꯕ ꯑꯗꯨꯝ ꯂꯥꯏꯔꯤꯛ ꯇꯥꯛꯄ
ꯑꯣ ꯐꯥꯏ ꯐ꯭ꯔꯥꯏꯦ ꯍꯧꯖꯤꯛꯀꯤ ꯑꯦꯛꯖꯥꯝꯗꯤ ꯂꯩꯔꯝꯃꯔꯣꯏꯗ ꯑꯉꯥꯡꯁꯤꯡꯩꯁꯨ
ꯑꯦꯛꯖꯥꯝ ꯂꯣꯏꯕꯗ ꯉꯥꯏꯔꯤ ꯔꯤꯖꯜꯠ ꯑꯥꯎꯠ ꯇꯧꯕꯗ ꯉꯥꯏꯔꯤ ꯃꯣꯏ ꯐꯦꯜ ꯇꯧꯕꯅꯦ ꯁꯞꯖꯦꯛ ꯀꯌꯥꯔ ꯁꯕꯖꯦꯛ ꯌꯥꯌꯥ ꯐꯤꯔꯏꯁꯤꯅ ꯑꯅꯤ
ꯅꯪꯅ ꯅꯪꯅ ꯐꯖꯅ ꯇꯝꯕꯤꯗꯕꯒꯤ ꯑꯣꯏꯔꯝꯅꯦ
ꯎꯝ ꯑꯍꯥꯟꯕ ꯃꯣꯏ ꯑꯦꯛꯖꯥꯝ ꯐꯥꯔꯁ ꯑꯦꯛꯖꯥꯝꯁꯦ ꯑꯩꯅ ꯇꯥꯛꯄꯅꯦꯕ ꯑꯗꯨꯀꯥꯟꯅꯗꯤ ꯄꯥꯁ ꯇꯧꯔꯝꯃꯦ ꯁꯦꯀꯦꯟ ꯁꯦꯀꯦꯟ ꯂꯧꯔꯝꯃꯦ ꯑꯗꯨꯒ ꯑꯁꯤ ꯁꯦꯀꯦꯟꯒꯤ ꯑꯦꯛꯖꯥꯝꯁꯦ ꯍꯧꯖꯤꯛꯀꯤ ꯍꯧ ꯍꯧꯖꯤꯛ ꯃꯣꯏ ꯔꯤꯖꯜ ꯑꯥꯎꯠꯁꯦ ꯑꯩꯅ ꯇꯥꯛꯇꯦꯕ ꯏꯃꯥꯅ ꯇꯥꯛꯄꯅꯦꯕ ꯑꯗꯨ ꯁꯞꯖꯦꯛ ꯑꯅꯤ ꯐꯦꯜ ꯇꯧꯋꯦꯌꯦ
ꯑꯉꯥꯡꯗꯤ ꯑꯗꯨꯝ ꯇꯥꯛꯄꯒꯤ ꯃꯇꯨꯡ ꯏꯜꯂꯦꯗ ꯑꯃ ꯀꯩꯅꯣꯅ ꯑꯣꯖꯥꯅ ꯐꯖꯅ ꯇꯥꯛꯄꯤꯔꯗꯤ ꯑꯉꯥꯡꯗꯤ ꯑꯗꯨꯝ ꯂꯎꯅꯦꯕ ꯐꯅ ꯑꯩꯈꯣꯏꯅ ꯂꯧꯁꯤꯟꯕ ꯍꯩꯕ ꯆꯥꯡ ꯂꯩꯕ ꯍꯥꯏꯗꯤ ꯄꯪꯇꯥꯛ ꯇꯥꯛꯑꯁꯨ ꯄꯪꯇꯥ ꯇꯥꯛꯑꯁꯨ ꯈꯪꯗꯕꯅꯦꯕ ꯑꯉꯥꯡꯗꯗꯤꯀꯣ ꯍꯥꯏꯕꯗꯤ ꯈꯔ ꯊꯦꯝ ꯅꯧꯗꯅ ꯍꯔꯥꯎ ꯍꯜꯂꯛꯑꯒ ꯊꯦꯝꯗꯣꯏꯅꯦꯕ ꯅꯠꯇꯕꯤꯗ ꯄꯨꯔ ꯆꯥꯏꯔ ꯇꯧꯔꯁꯨ ꯀꯩꯁꯨ ꯍꯩꯗꯕꯅꯦꯕ ꯑꯉꯥꯡꯗꯗꯤ
ꯃꯈꯜ ꯃꯈꯜ ꯂꯩ ꯑꯉꯥꯡꯁꯤꯡꯁꯨ ꯈꯪꯗꯦꯗ ꯈꯔꯅ ꯑꯁꯤꯗ ꯄꯨꯔꯥ ꯐꯥꯔꯒ ꯆꯠꯂꯒ ꯍꯣꯔꯦꯟ ꯏꯕ ꯀꯥꯟꯗꯗꯤ ꯏꯔꯝꯗꯕ ꯀꯥꯎꯕꯒꯨꯝꯕ ꯅꯠꯇ꯭ꯔꯒ ꯊꯣꯛꯅꯤꯡꯕꯗ ꯀꯣ ꯆꯔꯥꯡꯅꯔꯒ ꯏꯗꯕ ꯇꯧꯕꯅꯦ
ꯍꯣꯏ ꯊꯨꯅ ꯐꯥꯕꯁꯦ ꯊꯨꯅ ꯑꯃꯨꯛ ꯀꯥꯎꯕ ꯂꯩꯕꯅꯦ ꯃꯤꯁꯤꯡꯁꯦ ꯑꯩꯈꯣꯏꯁꯨ ꯍꯥꯟꯅ ꯑꯉꯥꯡ ꯑꯣꯏꯔꯤꯉꯩꯗꯀꯣ ꯑ
ꯎꯝ ꯎꯝ
ꯈꯨꯗꯛꯇ ꯄꯥꯔ ꯈꯨꯗꯛꯇ ꯐꯥꯈꯤꯕꯁꯦ ꯁꯤ ꯑꯃꯨꯛ ꯊꯨꯅ ꯑꯃꯨꯛ ꯀꯥꯎꯕꯅꯦꯕ ꯐꯥꯒꯟꯗꯕꯤꯗ ꯐꯥꯕ ꯐꯥꯒꯟꯗꯕ ꯃꯤꯅ ꯑꯗꯨꯝ ꯐꯥꯈꯤꯕꯁꯦ ꯀꯨꯏꯅ ꯄꯥ ꯄꯥꯔꯒ ꯐꯥꯈꯤꯕ ꯃꯤꯁꯤꯅ ꯑꯃꯨꯛ ꯀꯥꯎꯗꯦꯕ ꯑꯗꯨꯨꯝ ꯔꯤꯄꯤꯠ ꯑꯗꯨꯝ ꯄꯥꯔ ꯄꯥꯔ ꯂꯩꯔꯕꯅꯤꯅꯀꯣ
ꯎꯝ
ꯑꯗꯨꯒꯨꯝꯕꯗꯨꯅ ꯑꯃꯨꯛ ꯀꯥꯎꯗꯕ ꯂꯩꯕꯅꯦ ꯑꯗꯨꯕꯨꯗꯤ ꯃꯥ ꯃꯥꯒꯤ ꯋꯥꯈꯟꯗ ꯂꯩꯔꯦ ꯑꯗꯨꯕꯨꯗꯤ ꯂꯧꯁꯤꯟꯗꯕꯤꯗ ꯄꯥꯕꯁꯤꯗꯤ ꯉꯥꯏꯍꯥꯛꯀꯤ ꯐꯥꯕ ꯋꯥꯅꯦꯕ
ꯑꯗꯨꯅꯦ ꯆꯤꯟꯅ ꯐꯥꯕꯅꯦꯕ ꯑꯗꯨꯗꯤ ꯆꯤꯟꯅ ꯕ꯭ꯔꯦꯡ ꯕ꯭ꯔꯦꯡ ꯕ꯭ꯔꯦꯡ ꯄꯥꯕꯒꯤ ꯍꯣꯔꯦꯟꯗꯤ ꯀꯥꯎꯔꯅꯤ ꯑꯥꯔꯊꯥ ꯈꯪꯗꯕꯒꯤ
ꯎꯝ ꯉꯥꯏꯍꯥꯛꯇꯥꯡꯒꯤ ꯉꯥꯏꯍꯥꯛꯇꯥꯡꯒꯤ ꯐꯥꯕꯗꯅꯦꯕ ꯆꯤꯟꯗ
ꯎꯝ ꯈꯪꯗꯦ ꯂꯥꯏꯔꯤꯛꯇꯤ ꯐꯥꯕ ꯋꯥꯑꯦ
ꯑꯩꯈꯣꯢꯁꯨ ꯐꯖꯅ ꯂꯥꯏꯔꯤꯛꯇꯗꯤ ꯂꯥꯏꯔꯤꯛꯇꯗꯤ ꯌꯥꯗ꯭ꯔꯦꯗ ꯑꯩꯈꯣꯏꯁꯨ ꯏꯁꯥꯅꯁꯨ ꯏꯁꯥꯅꯁꯨ ꯊꯥꯒꯠꯅꯤꯡꯗꯦ ꯂꯥꯏꯔꯤꯛ ꯍꯩꯕꯒꯤ ꯃꯔꯝꯁꯤꯗꯤ ꯍꯥꯏꯗ ꯄꯣꯠꯇꯕꯣ ꯍꯥꯏꯌꯦ ꯍꯥꯏꯌꯦꯅ ꯍꯥꯏꯅꯤꯡꯗꯦꯕ ꯂꯥꯏꯔꯤꯛꯇꯗꯤ
ꯂꯥꯏꯔꯤꯛ ꯍꯥꯏꯕꯁꯤꯗꯤ ꯑꯁꯦꯡꯕ ꯎꯝ
ꯑ ꯊꯕꯛꯇ ꯑꯣꯏꯅ ꯇꯧꯔꯦꯗ ꯑꯁ ꯊꯕꯛꯇꯗꯤ ꯑꯗꯨꯝ ꯇꯧꯕꯤꯅꯦꯕ ꯂꯥꯏꯔꯤꯛ ꯒꯤ ꯃꯇꯥꯡꯒꯨꯝꯕ ꯂꯥꯛꯄꯁꯤꯗꯤ ꯌꯥꯗꯦꯕ ꯎꯅꯥꯕ ꯈꯣꯠꯅꯕ ꯑꯋꯥꯕ ꯊꯕꯛ ꯁꯨꯕ ꯑꯗꯨ ꯑꯗꯨꯒꯨꯝꯕꯗꯨꯗꯤ ꯇꯧꯔꯗꯤ ꯂꯣꯏ ꯇꯧꯔꯅꯦꯕ ꯑꯁ ꯂꯥꯏꯔꯤꯛꯀꯤ ꯃꯇꯥꯡ ꯑꯣꯏꯔꯗꯤ ꯑꯍꯟꯒꯤ ꯋꯥꯔꯤ ꯑꯃ ꯂꯩꯕꯗꯣ ꯍꯥꯟꯅ ꯑꯩꯈꯣꯏ ꯈꯨꯟꯗ ꯑꯃ ꯂꯩꯅꯦ ꯑꯍꯥꯜ ꯑꯃ
ꯍꯣꯏ
ꯂꯥꯢꯔꯤꯛ ꯇꯝꯒ ꯆꯠꯈ꯭ꯔꯒ ꯑꯁ ꯍꯧꯖꯤꯛꯁꯦ ꯁ꯭ꯀꯨꯜ ꯃꯅꯨꯡꯗ ꯃꯥꯅ ꯈꯜꯂꯤꯗꯣ ꯁ꯭ꯀꯨꯜꯒꯤ ꯑꯣꯖꯥꯒꯤ ꯋꯥꯈꯜꯗ ꯈꯟꯗꯕ ꯃꯥꯅ ꯂꯥꯏꯔꯤꯛ ꯕꯕꯥꯒꯤ ꯋꯥꯈꯜꯗ ꯈꯟꯗꯕ ꯑꯁ ꯑꯩ ꯍꯧꯖꯤꯛꯁꯦ ꯑ ꯆꯤꯡꯗ ꯆꯠꯂꯒ ꯀꯩꯅꯣ ꯑꯩꯈꯣꯏ ꯎꯒꯤ ꯀꯩꯅꯣ ꯀꯔꯤ ꯍꯥꯏꯕ꯭ꯔꯥ ꯑꯩꯈꯣꯏ ꯄꯤꯂꯔ ꯄꯤꯂꯔꯒꯤꯗꯣ ꯑꯗꯣ ꯑꯁ ꯑꯗꯣ ꯃ ꯄꯨꯔꯒ ꯆꯠꯅꯤꯡ ꯄꯨꯔ ꯆꯠꯂꯝꯕꯗ ꯀꯌꯥꯃꯨꯛ ꯅꯨꯡꯉꯥꯏꯒꯗꯕꯅꯣ ꯀꯥꯏꯅ ꯑꯁ ꯅꯨꯡꯁꯤꯠ ꯑꯃ ꯆꯤꯡꯒꯤ ꯅꯨꯡꯁꯤꯠꯅ ꯄꯨꯔꯒ ꯆꯔꯖꯒꯦ ꯀꯤꯌꯥꯃꯨꯛ ꯅꯨꯡꯉꯥꯏꯒꯗ꯭ꯔꯥ ꯀꯥꯏꯅ ꯋꯥꯈꯜ ꯈꯜꯂꯦ ꯁꯣꯝꯗ ꯂꯥꯏꯔꯤꯛ ꯇꯝꯕꯒꯤ ꯋꯥꯈꯟꯗꯣ ꯂꯩꯇ꯭ꯔꯦꯕ
ꯕꯀꯣ
ꯎꯝ
ꯑꯕꯁꯤꯗꯤ ꯃꯤꯗꯤꯀꯣ ꯂꯥꯏꯔꯤꯛꯁꯦ ꯄꯥꯔꯒ ꯌꯥꯝꯅ ꯃꯣꯏꯗꯤ ꯍꯣꯕꯤꯃꯥꯏꯅ ꯊꯝꯕ ꯃꯤꯁꯨ ꯂꯩ ꯑꯗꯒꯤ ꯌꯥꯝ ꯄꯥꯅꯤꯡꯕ ꯃꯤꯗꯣ ꯂꯩꯕꯅꯦ
ꯎꯝ ꯂꯩꯕꯅꯦ ꯃꯤꯗꯤ ꯅꯨꯡꯇꯤ ꯂꯥꯏꯔꯤꯛ ꯄꯥꯝꯃꯟꯕꯒꯤꯀꯣ ꯃꯤꯠꯀꯁꯦ ꯁꯣꯛꯑꯒ ꯏꯁꯄꯦꯛꯀ ꯎꯕꯒ ꯇꯝꯃꯤ ꯌꯥꯎꯔꯤꯅꯦ ꯎꯝ ꯍꯦ ꯑꯩꯈꯣꯏꯗꯤ ꯑꯗꯨ ꯑꯗꯨꯒꯨꯝꯕꯗꯤ ꯑꯩꯈꯣꯏꯗꯤ ꯁꯨꯇꯣ ꯇꯧꯔꯔꯣꯏ ꯃꯤꯠꯀ ꯁꯣꯛꯄ ꯈꯣꯠꯄ ꯍꯥꯏ ꯐꯣꯟꯒꯤ ꯑꯣ ꯐꯣꯟ ꯌꯦꯡꯕꯒꯤ ꯁꯣꯛꯄ ꯇꯥꯔꯦ ꯑꯩꯈꯣꯏꯗꯤ ꯑꯇꯣꯞꯄ ꯂꯥꯏꯔꯤꯛ ꯄꯥꯔꯒ ꯁꯄꯦꯛꯀ ꯎꯞꯀꯅꯤ ꯍꯥꯏꯕꯒꯤ ꯋꯥꯈꯜꯗꯤ ꯌꯥꯗ꯭ꯔꯦꯗ ꯑꯩꯈꯣꯏꯗ ꯂꯥꯏꯔꯤꯛ ꯍꯩ ꯄꯥꯔꯗꯤ ꯇꯨꯝꯅꯤꯡꯕ ꯑꯩꯗꯤ ꯂꯥꯏꯔꯤꯛ ꯂꯥꯏꯔꯤꯛ ꯃꯅꯥꯛꯇꯁꯨ ꯇꯦꯕꯜꯗꯁꯨ ꯑꯩꯗꯤ ꯀꯨꯏꯅ ꯐꯝꯕ ꯉꯝꯗꯦ ꯂꯥꯏꯔꯤꯛ ꯄꯥꯗ꯭ꯔꯁꯨꯀꯣ ꯇꯦꯕꯜꯗ ꯐꯝꯃꯗꯤꯀꯣ ꯍꯦꯛꯇꯥ ꯎꯏꯅꯤꯡꯉꯦꯕ
ꯍꯣꯏ
ꯑꯩꯒꯤ ꯁꯕꯖꯦꯛ ꯅꯠꯇ꯭ꯔꯦ ꯑꯗꯨꯒꯨꯝꯕ ꯄꯣꯠꯇꯨꯗꯤ
ꯑꯗꯨꯅꯦ
ꯅꯣꯏꯗꯤ ꯌꯥꯝ ꯍꯩꯔꯝꯒꯅꯤꯗ
ꯎꯝ
ꯑꯉꯥꯡꯒ ꯇꯨꯏꯁꯟ ꯂꯧꯗꯅ ꯈꯣꯠꯇꯅꯒ ꯇꯧꯋꯤ ꯇꯔꯝꯒꯅꯤ